ꯍꯔꯦ ꯕꯤ ꯑꯦꯠꯀꯤ ꯑꯥ ꯕꯤ ꯑꯦꯠꯀꯤ ꯇ꯭ꯔꯦꯅꯤꯡꯒ ꯆꯠꯇꯣꯏꯅꯤꯅꯦ ꯍꯌꯦꯡ ꯇꯥꯛꯄ ꯇꯤꯆꯤꯡ ꯄ꯭ꯔꯦꯛꯇꯤꯁꯀ ꯆ ꯇꯥꯏꯅꯦ
ꯀꯩꯅꯣꯗ ꯏꯁꯀꯨꯜꯗ ꯁꯀꯨꯜ
ꯍꯣꯏ ꯁ꯭ꯀꯨꯜ ꯁ꯭ꯀꯨꯜꯗꯨꯒ ꯆꯠꯄꯗꯣ ꯌꯥꯝ ꯆꯠꯄꯅꯤꯗ ꯑꯗꯨꯝ ꯇꯧꯔ ꯇꯧꯔ ꯈꯪꯉꯛꯀꯅꯤ ꯑꯗꯨꯕꯨꯗꯤ
ꯑꯣ ꯏꯃꯥꯟꯕꯤ ꯑꯗꯣ ꯑꯩ ꯍꯧꯖꯤꯛ ꯐꯣꯟ ꯇꯧꯔꯝꯕꯗꯣ ꯁꯨꯃꯥꯏꯅ ꯍꯥꯏꯔꯛꯄ ꯑꯩꯗꯣ ꯉꯁꯥꯏ ꯑꯌꯨꯛꯁꯦ ꯀꯩꯅꯣꯗ ꯆꯠꯂꯨꯏꯕ ꯕꯣꯁ ꯑꯣꯐꯤꯁ ꯇ ꯃꯥꯏ ꯃꯆꯥꯅꯨꯄꯤꯒꯤꯒ ꯑꯩꯈꯣꯏ ꯏꯆꯦ ꯃꯆꯥꯒ ꯀꯩꯅꯣ ꯇꯧꯕ ꯎ ꯃꯣꯏ ꯄꯣꯁ ꯑꯣꯐꯤꯁꯇ ꯅꯨꯄꯤꯈꯛꯇꯒꯤ ꯃꯣꯏꯒꯤ ꯁꯦꯟꯇ꯭ꯔꯦꯜ ꯒꯣꯔꯃꯦꯟ ꯃꯣꯏ ꯏꯁꯀꯤꯝ ꯑꯃ ꯀꯩꯅꯣ ꯇꯧ ꯃꯥꯜꯂꯦꯕ ꯑꯩ ꯍꯥꯟꯅꯗꯤ ꯈꯪꯗꯦ ꯃꯣꯏ ꯁꯨꯝ ꯍꯥꯏꯅꯔꯛꯄꯅꯦꯕ ꯑ ꯄꯩꯁꯥ ꯊꯝꯃꯒ ꯒ ꯃꯣꯏ ꯆꯍꯤ ꯑꯁꯨ ꯁꯨꯔꯒ ꯂꯧꯊꯣꯛꯄꯤ ꯏꯟꯇꯔꯦꯁꯁꯨ ꯌꯥꯝ ꯆꯥꯎꯋꯤ
ꯆꯍꯤ ꯀꯨꯟꯊ꯭ꯔꯥ ꯃꯉꯥ ꯁꯨꯔ ꯂꯧꯊꯣꯛꯄꯤꯗꯨꯔ
ꯍꯣꯏ ꯍꯥꯏꯌꯦ ꯃꯣꯏ ꯑꯩ ꯉꯁꯥꯏ ꯆꯣꯏ ꯀꯨꯃꯥꯊꯣꯏ ꯍꯥꯏ ꯑꯗꯨꯒꯤꯗꯣ ꯑꯗꯨꯏꯗ ꯊꯝꯕ ꯆꯠꯂꯨꯏꯕ ꯑꯗ ꯃꯣꯏꯒꯤꯗꯣ ꯑꯉꯥꯡ ꯈꯛꯀꯤ ꯅꯠꯇꯅ ꯑꯩꯈꯣꯏ ꯑꯍꯟꯒꯤꯁꯨ ꯄꯩꯁꯥꯁꯦ ꯃꯌꯥꯝ ꯊꯝꯃꯒ ꯁꯤꯁꯤ ꯀꯥꯟꯅꯩ ꯁꯤ ꯀꯥꯟꯅꯩꯑꯅ ꯃꯌꯥꯝ ꯑꯃ ꯃꯣꯏ ꯇꯥꯝ ꯀꯣꯏꯅ ꯎꯠꯂꯛꯑꯦꯕ ꯑꯩꯈꯣꯏꯗꯁꯨ ꯑꯗꯣ ꯀꯥꯟꯅꯕꯁꯦ ꯅꯣꯏꯁꯨ ꯂꯧ ꯑꯇꯣꯞꯄ ꯕꯦꯡꯇ ꯀꯩꯗ ꯁꯨꯝ ꯊꯝꯕꯗꯤ ꯀꯔꯤꯝ ꯀꯥꯟꯅꯗꯕꯅꯤ ꯑꯗꯨꯅ ꯁꯤꯈꯩꯁꯤ ꯏꯆꯦ ꯇ꯭ꯔꯥꯏ ꯇꯧꯁꯜꯂꯨꯅ ꯑꯩꯉ ꯑꯩꯈꯣꯏꯗ ꯁꯨꯝ ꯎꯠꯂꯛꯄ ꯍꯥꯏꯇꯥꯔꯦ ꯑꯗ ꯌꯥꯝꯃꯣꯏꯒꯤ ꯗꯤ ꯑꯩꯅ ꯁꯨꯝ ꯌꯦꯡꯕꯗ ꯀꯥꯟꯅꯕ ꯄꯤꯍꯧꯔꯤꯁꯦ ꯑꯩꯈꯣꯏꯒꯤ ꯄꯩꯁꯥꯁꯦ ꯑꯩꯅ ꯀꯦꯄꯤꯇꯦꯜꯁꯦ ꯂꯨꯄꯥ ꯂꯥꯛ ꯃꯉꯥꯁꯦ ꯄꯨꯊꯣꯛ ꯑꯅꯤꯗꯅ ꯀꯣ ꯖꯣꯞ ꯂꯥꯎꯅ ꯑꯍꯥꯟꯕꯗ ꯖꯣꯞ ꯂꯥꯎ ꯄꯨꯊꯣꯛꯑꯒ ꯃꯣꯏ ꯕꯦꯛ ꯁꯤꯗ ꯑꯩꯅ ꯄꯤꯁꯜꯂꯒ ꯂꯥꯛ ꯃꯉꯥꯁꯦ ꯃꯣꯏꯅ ꯏꯁꯀꯤꯝꯁꯤꯅ ꯃꯣꯏ ꯆꯍꯤ ꯃꯉꯥꯒꯤ ꯇꯔꯦꯠꯀꯤ ꯅꯠꯇ꯭ꯔꯒ ꯃꯥꯄꯜꯒꯤ ꯌꯦꯅ ꯂꯣꯏ ꯂꯩꯌꯦꯕꯀꯣ ꯐꯤꯛꯁ ꯑꯣꯏꯅ ꯊꯝꯗꯣꯏꯅꯦꯕ ꯑ ꯃꯉꯥ ꯃꯉꯥꯒꯤꯁꯤ ꯗ ꯃꯣꯏꯒꯤ ꯁ꯭ꯀꯤꯝꯒꯤ ꯃꯃꯤꯡ ꯃꯃꯤꯡꯁꯨ ꯄꯤꯔꯤꯅꯦ ꯃꯣꯏ ꯇꯧꯗꯣꯔꯤꯕ ꯏꯁꯀꯤꯝ ꯁ꯭ꯀꯤꯝꯗꯨꯒꯤ ꯃꯃꯤꯡ ꯃꯃꯤꯡ ꯂꯩꯌꯦ ꯑꯗꯨꯗ ꯂꯥ ꯂꯥꯈ ꯃꯉꯥ ꯊꯝꯕꯁꯤꯗ ꯏꯟꯇꯔꯦꯁ ꯀꯩꯀꯩ ꯄꯨꯂꯞ ꯄꯥꯔꯒ ꯆꯍꯤ ꯃꯉꯥ ꯁꯨꯔꯛꯄ ꯀꯥꯟꯗ ꯆꯞ ꯃꯅꯅ ꯑꯩꯅ ꯊꯝꯃꯤꯕ ꯀꯦꯄꯤꯇꯦꯜꯗꯣ ꯑꯗꯨ ꯑꯗꯨꯝ ꯂꯥꯛ ꯃꯉꯥ ꯄꯤꯕ ꯑꯗꯨꯃꯥꯏꯅ ꯑ ꯌꯥ ꯗ ꯏꯁꯀꯤꯝꯁꯦ ꯃꯈꯟ ꯃꯈꯟ ꯂꯩꯔꯤꯕꯀꯣ ꯑꯩꯅ ꯑꯗꯨꯗꯤ ꯌꯦꯡꯉꯛꯄ ꯑꯩꯅ ꯑꯁ ꯅꯪꯒꯤꯁꯤ ꯅꯣꯏꯒꯤꯁꯦ ꯌꯥꯝ ꯀꯥꯟꯅꯩꯅꯦꯕ ꯑꯗꯨꯒ ꯑꯦꯅꯤ ꯅꯣꯏꯅ ꯂꯥꯛ ꯇꯔꯨꯛ ꯊꯝꯖꯒꯦ ꯇꯔꯥ ꯊꯝꯖꯒꯦ ꯀꯨꯟ ꯊꯝꯖꯒꯦ ꯅꯣꯏ ꯑꯗꯨꯒꯤ ꯑꯦꯃꯥꯎꯟꯗꯤ ꯅꯣꯏ ꯅꯣꯏꯒꯤ ꯋꯥꯈꯜ ꯇꯥꯔꯦ ꯑꯗꯣ ꯑꯗꯨꯃꯥꯏꯅ ꯆꯍꯤ ꯃꯉꯥ ꯑꯌꯥꯝꯕꯅ ꯀꯔꯝꯕ ꯇꯧꯅꯒꯦ ꯍꯥꯏꯕꯗ ꯍꯧꯖꯤꯛꯀꯤ ꯏꯁꯀꯤꯝ ꯁꯤꯒꯤꯁꯦ ꯑ ꯖꯣꯕ ꯖꯣꯕ ꯄꯨꯂꯞ ꯊꯝꯕꯤꯁꯦ ꯄꯨꯂꯞ ꯊꯝꯕꯤꯁꯤꯅ ꯈ꯭ꯋꯥꯏꯅ ꯄꯩꯁꯥ ꯄꯥꯏꯕ ꯃꯌꯥꯝꯁꯦ ꯂꯥꯛꯑꯦ ꯍꯥꯏꯌꯦꯕꯀꯣ ꯕꯦꯛ ꯄꯣꯁ ꯑꯣꯐꯤꯁꯇ ꯂꯩꯕ ꯑꯉꯥꯡ ꯊꯕꯛ ꯇꯧꯕꯅ ꯍꯥꯏꯔꯤꯅꯤꯀꯣ ꯏꯆꯦ ꯅꯣꯏꯁꯤ ꯁꯨꯝ ꯇꯧꯁꯤꯜꯂꯣ ꯑꯉꯥꯡ ꯈꯛꯇꯒꯤ ꯅꯇꯤꯌꯦ ꯑꯍꯟꯒꯤꯁꯨ ꯂꯣꯏꯅ ꯄꯤꯌꯦ ꯇꯑꯅ ꯃꯣꯏꯅ ꯆꯦ ꯑꯃꯈꯛꯄꯤꯔꯛꯄ ꯑꯩ ꯑꯩꯅ ꯏꯁ ꯐꯣꯇꯣ ꯀꯥꯞꯄ ꯄꯔꯛꯑꯦꯕ ꯑꯅ ꯇꯧꯁꯜꯂꯣ ꯅꯣꯏ ꯑꯦꯀꯥꯎꯟ ꯍꯥꯡꯒꯦꯁꯨ ꯁꯤꯗ ꯑꯗꯨꯝ ꯍꯥꯡꯉꯣ ꯀꯩꯁꯨ ꯀꯥꯏꯕ ꯂꯩꯇꯦ ꯀꯩꯁꯨꯝ ꯑꯩꯈꯣꯏ ꯁꯤꯗꯤ ꯑ ꯃꯤ ꯍꯧꯖꯤꯛ ꯀꯥꯟ ꯃꯥꯏꯀ꯭ꯔꯣ ꯐꯥꯢꯅꯥꯟꯁ ꯀꯥꯏꯕ ꯈꯣꯠꯄ ꯍꯥꯏꯗꯣ ꯑꯗꯨꯝꯕꯗꯤ ꯅꯠꯇꯦꯗꯅ ꯑꯗꯨꯃꯥꯏꯅ ꯇꯧꯕꯗꯨꯗ ꯏꯃꯥꯟꯅꯕꯤꯅꯦ ꯑꯁ ꯁꯤꯗꯤ ꯅꯍꯥꯟ ꯌꯥꯎꯅꯕꯅꯦ ꯑꯩꯁꯨ ꯃꯥꯏꯀ꯭ꯔꯣ ꯐꯥꯏꯅꯥꯁꯇ ꯄꯩꯁꯥ ꯃꯌꯥꯝ ꯊꯥꯔꯨꯔꯕꯕꯅꯦꯕ ꯕꯤꯗ꯭ꯌꯥꯄꯗꯤ ꯈꯪꯕ꯭ꯔꯥ ꯄꯩꯁꯥꯁꯦ ꯑꯝꯇ ꯐꯪꯗꯗꯅ ꯑꯗꯨ ꯃꯥꯡꯉꯕꯅꯦꯕꯀꯣ ꯑꯗꯨꯗ ꯍꯧꯖꯤꯛꯀꯤ ꯍꯥꯏ ꯗ ꯇꯧꯔꯝꯃꯗꯤ ꯌꯦꯡꯉꯨ ꯂꯥꯛ ꯇꯔꯨꯛꯇꯪ ꯊꯝꯕꯗ ꯆꯍꯤ ꯃꯉꯥ ꯁꯨꯖꯜꯂꯛꯑꯦ ꯄꯩꯁꯥ ꯐꯪꯗꯅ ꯍꯧꯖꯤꯛ ꯂꯩꯔꯤꯁꯦ ꯑꯗꯨꯗꯅ ꯂꯥꯛ ꯇꯔꯨꯛꯇ ꯐꯪꯉꯗꯤ ꯂꯨꯄꯥ ꯂꯥꯛ ꯇꯔꯥꯅꯤꯊꯣꯏ ꯐꯪꯕꯩ ꯐꯤꯕꯝꯗ ꯂꯩꯇ꯭ꯔꯥ ꯌꯦꯡꯉꯣ ꯀꯅꯥꯔꯣꯏꯗ꯭ꯔꯥ ꯑꯗꯨꯁꯨ ꯊ꯭ꯔꯤ ꯄꯥꯔꯁꯦꯟ ꯅꯇꯦ ꯃꯣꯏꯗꯨꯗꯤ ꯑꯗꯨꯏ ꯃꯊꯛ ꯅ ꯀꯦꯄꯤꯇꯦꯜꯗꯨꯒꯤ ꯃꯊꯛꯇꯨ ꯗ ꯃꯣꯏꯒꯤ ꯃꯣꯏ ꯁꯦꯟ ꯏꯟꯇꯔꯦꯁꯁꯨ ꯍꯣꯠꯇꯣꯏꯅꯦꯕ ꯑꯗ ꯌꯥꯝ ꯊꯤꯅ ꯆꯥꯎ ꯀꯥꯟꯅꯈ꯭ꯔꯖꯥꯠꯅꯤꯍꯦ ꯅꯨꯡꯉꯥꯏꯕ ꯁꯤ ꯏꯆꯦ ꯌꯥꯝ ꯅꯣꯏ ꯄꯩꯁꯥ ꯂꯩꯔꯗꯤ ꯇꯧ ꯌꯥꯏ ꯁꯤ ꯑꯅꯧꯕꯅꯦ ꯃꯣꯏ ꯁꯨꯃꯥꯏꯅ ꯀꯩꯅꯣꯁꯦ ꯑꯥ ꯏꯟꯇꯔꯦꯁꯁꯦ ꯌꯥꯝ ꯆꯥꯎꯈꯠꯂꯛꯄꯅꯤ ꯅꯣꯏ ꯀꯅꯥꯥ ꯀꯅꯥ ꯈꯪꯗꯕꯁꯤꯡ ꯂꯩꯔꯁꯨ ꯑꯗꯨꯝ ꯍꯥꯏꯒꯣ ꯈꯣꯠꯈꯣ ꯀꯥꯏ ꯃꯥꯁꯦ ꯇꯧꯔꯛꯑꯦꯕ ꯁ꯭ꯀꯤꯝꯁꯦ ꯑ ꯁꯦꯟ ꯁꯦꯟꯇ꯭ꯔꯦꯜ ꯒꯣꯔꯃꯦꯟꯒꯤ ꯃꯈꯥꯗꯒꯤ ꯇꯧꯔꯛꯄꯅꯤ ꯁꯤꯗꯤ ꯑꯩꯈꯣꯏꯅ ꯄꯥꯏꯕ ꯈꯣꯠꯄ ꯑꯗꯨ ꯑꯃꯠꯇ ꯂꯩꯕ ꯅꯠꯇꯦ ꯑꯩꯈꯣꯏ ꯄꯣꯁ ꯑꯣꯐꯤꯁ ꯃꯣꯢ ꯁꯤꯅ ꯃꯣꯏꯅ ꯔꯤꯛꯁ ꯂꯧꯔꯒ ꯁꯦꯟꯇ꯭ꯔꯦꯜ ꯒꯣꯔꯃꯦꯟꯒꯤ ꯃꯈꯥꯗ ꯇꯧꯔꯒ ꯊꯕꯛꯁꯦ ꯇꯧꯋꯤꯅꯦꯅ ꯃꯥ ꯍꯥꯏꯌꯦ ꯑꯗꯣ ꯏꯃꯥꯟꯅꯕꯤꯒꯤꯗꯨꯗꯤ ꯃꯆꯥꯒꯤꯗꯨꯗꯤꯅꯦ ꯑꯩꯠ ꯄꯥꯔꯁꯦꯟ ꯑꯣꯏꯗꯣꯏꯕ ꯑꯗꯨꯒ ꯆꯍꯤ ꯑꯃꯗ ꯂꯨꯄꯥ ꯂꯤꯁꯤꯡ ꯑꯃꯗꯒꯤ ꯇꯥꯗꯅꯗꯤ ꯍꯥꯞꯄ ꯌꯥꯗꯦ ꯑꯗꯨꯒ ꯑꯩꯅ ꯍꯥꯞ ꯅꯤꯡꯕ ꯄꯩꯁꯥ ꯍꯥꯞꯄꯗꯤ ꯌꯥꯕ ꯑꯗꯨꯒ ꯍꯥꯞꯄꯤꯗꯨꯒꯤ ꯑꯦꯃꯥꯎꯟꯇꯨꯒꯤ ꯑꯥꯏꯠ ꯄꯥꯔꯁꯦꯟꯅ ꯊꯥ ꯈꯨꯗꯤꯡꯒꯤ ꯑꯗꯨꯝ ꯀꯥꯗꯣꯢꯕ ꯂꯤꯁꯤꯡ ꯇꯔꯥ ꯍꯥꯞꯄꯝꯃꯦ ꯈꯜꯂꯣ ꯂꯤꯁꯤꯡ ꯇꯔꯥꯗꯣ ꯍꯟꯇꯛ ꯊꯥꯁꯤꯃꯒꯤ ꯂꯤꯁꯤꯡ ꯇꯔꯥ ꯍꯥꯞꯄꯝꯗ ꯊꯥ ꯑꯃꯒꯤ ꯑꯥꯏꯠ ꯄꯥꯔꯁꯦꯟꯁ ꯑꯗꯨꯝ ꯀꯥꯔꯣꯏꯗ꯭ꯔꯥ ꯑꯉꯥꯡ ꯌꯥꯝ ꯀꯥꯟꯅꯕꯗꯨꯗ ꯒꯤ ꯃꯥꯥꯟꯂꯦ ꯗꯩ ꯃꯅꯥꯎꯅꯨꯄꯤꯁꯤꯅ ꯐꯣꯟ ꯇꯧꯔꯛꯄꯖꯥꯠꯅꯤ ꯏꯆꯦ ꯅꯪ ꯌꯥꯝ ꯊꯨꯅ ꯇꯥꯍꯧ ꯌꯥꯝ ꯊꯨꯅ ꯇꯥꯍꯧ ꯑꯩ ꯑꯩ ꯑꯩꯁꯨ ꯉꯛꯛꯇꯨꯡꯉꯛꯑꯦ ꯑꯩ ꯑꯦꯀꯥꯎꯟꯁꯤꯗ ꯄꯩꯁꯥ ꯈꯤꯇꯪ ꯍꯥꯞꯄꯁꯦ ꯄꯩꯁꯥ ꯁꯨꯃꯥꯏ ꯖꯔ ꯀꯥꯈꯠꯂꯛꯀꯅꯤ ꯁꯨꯛꯀꯪ ꯈꯪꯉꯨꯗꯦ ꯃꯥ ꯂꯨꯄꯥ ꯂꯤꯁꯤꯡ ꯌꯥ ꯈꯩ ꯍꯨꯝꯐꯨ ꯐꯪꯉꯦ ꯌꯦ ꯍꯩ ꯍꯨꯝꯐꯨ ꯃꯨꯛ ꯍꯥꯞꯄꯕꯥꯖꯥꯠꯅꯦꯕ ꯃꯅꯥꯎ ꯄꯤꯈꯤꯁꯦ ꯃꯆꯥꯁꯤꯒꯤ ꯑꯗꯨꯗ ꯌꯥꯡꯈꯩ ꯍꯨꯝꯐꯨ ꯍꯥꯞꯄꯗꯨꯗ ꯆꯥꯝꯃꯗ ꯃꯔꯤ ꯂꯨꯄꯥ ꯅꯤꯄꯥꯟ ꯀꯥꯏ ꯂꯤꯁꯤꯡ ꯌꯥꯡꯈꯩ ꯍꯨꯝꯐꯨꯒꯤꯗꯤ ꯄꯥꯔꯣ ꯗꯅ ꯗꯣ ꯍꯥ ꯑꯗꯨꯗꯤ ꯆꯍꯤꯔꯣꯝꯗ ꯗ ꯂꯥꯛꯇꯥꯥꯔꯒꯗꯤ ꯀꯌꯥꯝ ꯀꯥꯟꯅꯅꯤ ꯑꯩꯈꯣꯏ ꯑꯗꯨ ꯒꯣꯔꯃꯦꯟꯅ ꯅꯨꯄꯤ ꯈꯛꯇꯒꯤ ꯄꯤꯕꯅꯦ ꯍꯥꯏꯌꯦꯕꯀꯣ ꯑꯉꯥꯡꯗꯤ ꯅꯨꯄꯤ ꯃꯆꯥꯁꯨ ꯂꯤꯔꯕ ꯖꯥꯠꯅꯦ ꯆꯍꯤ ꯀꯨꯟꯃꯥꯊꯣꯏ ꯍꯥꯟꯅ ꯇꯔꯥꯅꯤꯄꯥꯟ ꯑꯣꯏꯔꯝꯕ꯭ꯔꯥ ꯈꯪꯗꯦ ꯑꯗꯨ ꯀꯨꯟꯃꯥꯊꯣꯏ ꯑꯣꯏꯔꯦꯅ ꯗꯨꯃꯥꯏꯅ ꯇꯧꯔꯛꯑꯦ ꯑꯗꯨꯒꯤ ꯑꯩꯁꯦ ꯉꯁꯥꯏ ꯆꯠꯃꯤꯟꯅꯔꯨꯕ ꯍꯥꯏꯇꯥꯔꯦ ꯑꯗꯗ ꯇꯧꯒꯗ꯭ꯔꯥ ꯅꯪ ꯅꯪꯒꯤ ꯊꯥꯅꯤꯡꯉꯕ꯭ꯔꯥ ꯈꯣꯠꯂꯤ ꯅꯣꯏ ꯆꯦꯒꯤꯗꯣ ꯀꯃꯥꯏꯅ ꯇꯧꯔꯤꯅꯣꯅ ꯍꯪꯉꯤꯕ ꯃꯥꯅ ꯑꯗ ꯑꯩꯅ ꯐꯤꯁ ꯆꯦꯗꯨꯗ ꯃꯣꯏꯅ ꯍꯥꯏꯁꯤꯅ ꯑꯙꯥꯔꯁꯦ ꯑꯣꯟꯊꯣꯛꯅꯕ ꯑꯙꯥꯔꯁꯦ ꯃꯣꯏ ꯑꯗꯨꯗ ꯑꯉꯥꯡꯒꯤ ꯁꯝꯃꯤꯠ ꯇꯧꯕ ꯃꯇꯝꯗ ꯌꯥꯎꯈꯤꯕ ꯇꯥꯔꯖꯦ ꯑꯁꯤꯁꯦ ꯃꯦꯟꯈꯤꯕ ꯑꯙꯥꯔꯖꯦ ꯃꯣꯏꯅ ꯍꯌꯦꯡ ꯑꯝ ꯏꯁ꯭ꯀꯨꯜ ꯂꯥꯏꯔꯤꯛ ꯇꯝꯃꯀꯥꯟꯗ ꯃꯣꯏ ꯍꯧꯖꯤꯛꯀꯥꯟ ꯑꯉꯥꯡ ꯑꯣꯏꯔꯤꯗꯤ ꯑꯩꯈꯣꯏꯆꯦꯅ ꯍꯥꯏꯕ ꯑꯙꯥꯔ ꯌꯥꯝ ꯁꯦꯝꯗꯣꯛꯅꯩ ꯍꯥꯏꯌꯦꯕ ꯑꯥ ꯁꯨꯏꯒ ꯆꯨꯗꯦꯒ ꯑꯗꯨ ꯇꯧꯋꯤꯒ ꯆꯍꯤ ꯅꯧꯋꯤꯒ ꯅꯧꯗꯦꯒ ꯇꯧ ꯌꯥꯝ ꯑꯣꯟꯊꯣꯛꯅꯗꯅ ꯄꯩꯁꯥꯁꯦ ꯊꯝꯈ꯭ꯔꯒ ꯍꯌꯦꯡ ꯃꯣꯏꯅ ꯆꯍꯤ ꯅꯧꯈꯠꯅ ꯑꯃꯨꯛ ꯄꯩꯁꯥ ꯂꯧꯊꯣꯛꯑꯝꯗꯥꯏꯗ ꯑꯉꯥꯡꯒꯤ ꯑꯙꯥꯔ ꯀꯔꯤ ꯀꯔꯥ ꯁꯥꯏꯟ ꯑꯃꯨꯛ ꯑꯃꯨꯛ ꯆꯪꯉꯤꯗꯅ ꯃꯦꯆꯌꯣꯔ ꯑꯣꯏꯔꯀꯥꯟꯗ ꯑꯗꯨꯒꯤ ꯆꯪꯉꯛꯄ ꯃꯇꯝꯁꯤꯗ ꯃꯣꯏꯅ ꯍꯥꯟꯅ ꯇꯧꯈꯤꯕꯒꯤ ꯆꯍꯤꯗꯨꯒ ꯆꯥꯟꯅꯔꯝꯗ꯭ꯔꯒꯗꯤ ꯑꯗꯨꯒꯤ ꯄꯩꯁꯥꯗꯣ ꯃꯨꯛ ꯀꯛꯏ ꯈꯣꯠꯂꯦ ꯀꯥꯏꯅ ꯌꯥꯝ ꯍꯥꯏꯗ ꯍꯥꯏꯅꯔꯛꯄ ꯌꯥꯎꯕ ꯑꯗ ꯑꯩꯈꯣꯏꯆꯦ ꯗꯣ ꯑꯁ ꯈꯪꯗꯦꯅꯦ ꯀꯃꯥꯏꯅ ꯇꯧꯗꯣꯏꯅꯣꯅꯦꯅ ꯑꯃꯨꯛ ꯇꯧ ꯂꯩꯔꯦ ꯑꯩꯅ ꯅꯪ ꯊꯝꯅꯤꯡꯉꯒꯗꯤ ꯊꯝꯃꯨꯁꯤꯅ ꯍꯥꯏꯕꯅꯦ ꯑꯗꯣ ꯅꯣꯏ ꯅꯣꯏꯁꯨ ꯄꯩꯁꯥ ꯊꯝꯅꯤꯡꯉꯗꯤ ꯃꯤꯅꯥꯞꯇꯤ ꯄꯩꯁꯥ ꯈ ꯇꯨꯡꯖꯂꯦꯗꯅ ꯅꯣꯏ ꯊꯥꯒꯤ ꯄꯩꯁꯥ ꯀꯌꯥꯝ ꯐꯪꯒꯦꯅꯦ ꯇꯣꯂꯣꯞ
ꯌꯥꯝ ꯐꯪꯗꯦ
ꯑꯗꯣ ꯔꯤꯒꯨꯂꯔꯒꯤꯅꯦ ꯑꯣꯖꯥ ꯑꯃꯅ ꯐꯪꯕꯁꯦ ꯀꯌꯥꯃꯨꯛ ꯐꯪꯒꯦ ꯑꯩꯗꯤ ꯅꯣꯏꯁꯤ ꯇꯣꯂꯣꯞꯀꯤ ꯃꯇꯥꯡꯁꯦ ꯈꯪꯗꯦꯕ
ꯑꯦꯁꯤꯁꯇꯦꯟꯁꯦ ꯍꯦꯛ ꯆꯪꯕꯒꯅꯦ ꯂꯤꯁꯤꯡ ꯍꯨꯝꯐꯨ ꯃꯌꯥꯗꯒꯤ ꯍꯧꯒꯅꯤꯕꯀꯣ ꯑꯗꯨꯒ ꯑ ꯆꯍꯤ ꯃꯔꯤ ꯃꯉꯥꯒꯨꯝꯕ ꯒꯨꯝꯕ ꯂꯩꯔꯒ ꯇꯔꯨꯛ ꯇꯔꯦꯠꯃꯨꯛ ꯁꯨꯔꯛꯀꯥꯟꯗ ꯂꯥꯛ ꯑꯃ ꯑꯣꯏꯁꯦ ꯑꯩꯒꯤ ꯍꯦꯟꯒꯠꯂꯛꯇꯣꯏꯅꯤꯗꯅ ꯇꯣꯂꯣꯞꯇꯤ ꯇꯥꯕ꯭ꯔꯣ
ꯍꯜꯂꯣ
ꯇꯥꯕ꯭ꯔꯣ
ꯍꯣ ꯍꯜꯂꯣ ꯍꯜꯂꯣ ꯇꯥꯕ꯭ꯔꯣ
ꯇꯥꯏꯌꯦ ꯑꯩꯉꯣꯟꯗꯗꯤ
ꯅꯦꯋꯥꯛ ꯌꯥꯝ ꯇꯞꯄꯤꯅꯦ ꯑꯩꯒꯤꯁꯦ
ꯑꯦꯁ ꯀꯩꯗꯧꯅꯣ ꯌꯦꯡꯉꯣ ꯁꯦꯝꯃꯣ
ꯉꯈꯣ ꯀꯣ ꯔꯤꯁ ꯑ ꯍꯥꯏꯐꯦꯠ ꯄꯥꯏꯌꯨ ꯑꯩꯒꯤ ꯅꯦꯋꯥꯛ ꯐꯪꯗꯕ꯭ꯔꯥ
ꯑꯩꯉꯣꯟꯗꯗꯤ ꯅꯦꯋꯥꯛ ꯑꯍꯨꯝ ꯀꯥꯏ ꯑꯗꯨꯝ ꯎꯝ ꯌꯥꯔ ꯇꯥꯔꯕ ꯐꯖꯅ
ꯇꯥꯔꯦ ꯇꯥꯔꯦ
ꯑꯣ ꯑꯦꯁꯤꯁꯇꯦꯟꯗꯣ ꯍꯦꯛ ꯆꯪꯕꯒ ꯂꯤꯁꯤꯡ ꯍꯨꯝꯐꯨꯃꯨꯛ ꯐꯪꯉꯦꯕꯀꯣ ꯑꯖ ꯂꯤꯁꯤꯡ ꯃꯉꯥꯅꯤ ꯅꯤꯄꯥꯟ ꯈ꯭ꯔ ꯈ ꯁꯨꯝ ꯀꯥꯈꯠꯂꯒ ꯂꯥꯥꯛ ꯑꯃ ꯈꯔ ꯍꯦꯟꯕꯧ ꯐꯪꯉꯦꯕ ꯑꯗꯨ ꯃꯣꯏꯅ ꯍꯌꯦꯡ ꯑꯦꯁꯣꯁꯦꯠ ꯀꯥꯕꯅ ꯁꯦꯀꯦꯟꯒꯤ ꯄ꯭ꯔꯣꯃꯣꯁꯟ ꯑꯃ ꯂꯩꯕꯗꯣ ꯑꯗꯨ ꯀꯥ ꯀꯥꯟꯗ ꯂꯥꯛ ꯑꯅꯤ ꯍꯦꯟꯅ ꯐꯪꯅꯤꯕ ꯇꯣꯂꯣꯞꯁꯦ
ꯑꯁ ꯌꯥꯝ ꯃꯤꯅꯦꯍꯦ ꯅꯪꯕꯣ
ꯑꯗꯨꯅꯅꯤ ꯀꯩꯅꯣ ꯇꯧꯅꯔꯤ ꯃꯌꯥꯝꯁꯦ
ꯑꯗꯨꯗꯤ ꯄ꯭ꯔꯣꯐꯦꯁꯔ ꯗꯥꯏꯔꯦꯛ ꯄ꯭ꯔꯣꯐꯦꯁꯔꯗꯨꯗꯤ ꯀꯌꯥꯝ ꯌꯧꯔꯝꯅꯤ ꯑꯗꯨ
ꯄ꯭ꯔꯣꯐꯦꯁꯔꯗꯤ ꯍꯣꯏ ꯌꯥꯝ ꯈꯦꯠꯅꯗꯦ ꯍꯥꯏꯌꯦ ꯑꯦꯁꯣꯁ꯭ꯌꯦꯠꯀ ꯄ꯭ꯔꯣꯐꯦꯁꯔꯒꯁꯦ
ꯑꯥ ꯂꯤꯁꯤꯡ ꯇꯔꯥ ꯀꯨꯟ ꯀꯨꯟꯊ꯭ꯔꯥ ꯈꯦꯠꯅꯖꯥꯔꯣ
ꯂꯥꯛ ꯑꯍꯨꯝꯗꯤ ꯌꯧꯗꯕꯤꯗ ꯑꯗꯥꯥꯏꯟ ꯂꯩ ꯃꯥꯜꯂꯦ ꯑꯗꯨ ꯀꯥꯟꯅꯕꯁꯨ ꯃꯌꯥꯝ ꯐꯪꯉꯤꯗꯅ ꯑꯗꯨꯒꯤꯗꯃꯛꯇꯅꯤꯅꯦ ꯑꯋꯥꯡꯕ ꯊꯥꯛꯀꯤ ꯑꯣꯖꯥ ꯑꯣꯏꯅꯩꯁꯤꯡꯁꯦ
ꯃꯥꯅꯦ ꯋꯥꯔꯁꯨ ꯋꯥꯅꯀꯣꯕꯤꯗꯥ
ꯑꯗꯨ ꯔꯤꯁꯔꯁ ꯇꯧ ꯑꯗꯨꯗꯤ ꯋꯥꯔꯤꯅꯤꯗꯅ ꯑꯗꯣ ꯁꯨꯝ ꯎꯝ ꯅꯣꯏ ꯈꯪꯉꯝꯅꯤ ꯅꯣꯏ ꯊꯣꯏꯒꯤ ꯈꯛꯇꯪ ꯇꯧꯕꯗ ꯈꯪꯉꯝꯅꯤ ꯑꯗ ꯑꯩꯒꯤꯗꯤ ꯌꯦꯡꯉꯣ
ꯍ ꯔꯤꯆꯥꯔꯖ ꯇꯧꯔꯤꯔꯥ ꯇꯧꯗ꯭ꯔꯤꯔ ꯇꯧ ꯂꯩꯔꯦ ꯍꯥ ꯍꯥ
ꯇꯧꯔꯤꯗꯨꯗꯤ ꯑꯗꯨꯝ ꯈꯔ ꯈꯔ ꯃꯆꯥ ꯇꯞ ꯇꯞꯅ ꯇꯞ ꯇꯞꯅ ꯁꯨꯝ ꯇꯧꯒꯗꯝꯅꯤ ꯀꯩꯅꯣ
ꯅꯪ ꯆꯍꯤ ꯀꯌꯥꯃꯨꯛ ꯆꯪ ꯃꯉꯥ ꯍꯦꯟ ꯆꯪꯕ꯭ꯔꯣ
ꯆꯪꯗꯦ
ꯀꯩꯌꯥꯗ ꯂꯣꯢꯁꯤꯜ
ꯃꯉꯥ ꯁꯨꯔꯝꯗꯥꯏꯗ ꯀꯥꯏꯗꯒꯤ ꯍꯦꯛ ꯔꯦꯖꯤꯁꯇ꯭ꯔꯦꯁꯟ ꯇꯧꯕ ꯍꯧꯕꯒ ꯀꯣꯔꯣꯅꯥ ꯂꯥꯛꯈ꯭ꯔꯦ
ꯑꯥ
ꯑꯗꯩ ꯀꯣꯔꯣꯅꯥꯗꯣ ꯈꯤꯇꯪ ꯐꯔꯦ ꯐꯔꯦ ꯐꯔꯦꯅ ꯇꯧꯔꯦ ꯑꯗꯨꯒ ꯂꯥꯟꯅ ꯑꯃꯨꯛ ꯂꯥꯛꯑꯦ ꯀꯌꯥꯝ ꯊꯤꯋꯥꯏ ꯌꯦꯡꯉꯣ ꯐꯤꯜꯗ ꯆꯠꯄꯁꯨ ꯑꯣꯏꯕ ꯑꯩꯗꯤ ꯀꯥꯡ ꯁꯥꯟꯅꯕꯅꯦꯕ ꯀꯣꯔꯣꯅꯥ ꯃꯇꯝ ꯃꯤ ꯑꯃꯝꯇ ꯄꯨꯟ ꯌꯥꯗꯦ ꯀꯥꯡ ꯑꯃꯨꯛ ꯁꯥꯟꯅꯕꯤꯗ꯭ꯔꯦ ꯂꯥꯟ ꯃꯅꯨꯡꯗ ꯑꯃꯨꯛ ꯀꯥꯡ ꯑꯃꯨꯛ ꯁꯥꯟꯅꯕꯤꯗ꯭ꯔꯦ ꯑꯩꯗꯤ ꯐꯤꯜꯗ ꯆꯠꯂꯒ ꯐꯣꯇꯣ ꯅꯨꯡꯇꯣ ꯀꯥꯞꯀꯗꯕ ꯑꯗꯨꯝꯕ ꯃꯌꯥꯝ ꯌꯥꯎꯕꯒꯤ ꯑꯩꯁꯨ ꯑꯗꯨꯃꯥꯏꯅ ꯇꯧꯋꯦ ꯑꯗꯣ ꯍꯧꯖꯤꯛꯄꯨꯗꯤ ꯎꯆꯤꯟ ꯅꯥꯆꯤꯟ ꯑꯗꯨꯅ ꯂꯣꯏꯁꯤꯟ ꯁꯤꯡꯒ꯭ꯔꯦꯗꯅ ꯐꯖꯕ ꯊꯤꯕ ꯂꯥꯏꯒꯤ ꯁꯣꯏꯒꯤꯗ꯭ꯔꯦ ꯍꯦꯍꯦ
ꯎꯝ ꯑꯗꯨ ꯋꯥꯗꯤ ꯋꯥꯔꯝꯒꯅꯤꯍꯦ ꯅꯣꯏꯁꯨ ꯑꯩ ꯑꯩꯈꯣꯏ ꯊꯣꯏꯒꯤ
ꯅꯣꯏꯊꯣꯏꯒꯤꯗ ꯋꯥꯏꯁꯤꯅ ꯄꯩꯁꯥ ꯐꯪꯗꯕꯗꯣ ꯈꯣꯏꯅ ꯄꯩꯁꯥ ꯄꯩꯁꯥꯗ ꯐꯪꯈꯤꯕꯅꯤꯅ ꯄꯩꯁꯥꯗꯨꯅ ꯁꯨꯝ ꯆꯠꯈꯤꯕꯒꯤ ꯏꯁꯥꯗ ꯄꯩꯁꯥꯒꯤ ꯇꯦꯟꯁꯟ ꯑꯃꯗꯤ ꯂꯩꯈꯤꯗꯦꯗꯅ
ꯑꯥ ꯑꯥ ꯇꯦꯟꯁꯟ ꯑꯃꯗꯤ ꯂꯩꯈꯤꯗ꯭ꯔꯦ ꯍꯣꯏ ꯆꯨꯝꯃꯤ ꯑꯗꯨ ꯅꯣꯏ ꯖꯤ ꯑꯥꯔꯦꯞꯀꯤꯗꯤ ꯃꯣꯏ ꯏꯟꯗꯤꯌꯥ ꯒꯣꯔꯃꯦꯟꯅ ꯀꯤꯗꯤ ꯖꯤ ꯑꯥꯔ ꯑꯦꯐ ꯁꯥꯇ꯭ꯔꯒꯤꯗꯤ ꯇꯣꯂꯣꯞ ꯇꯣꯂꯣꯞꯑꯦ ꯀꯩꯅꯣꯁꯦ ꯏꯁꯇꯥꯢꯄꯦꯟꯁꯦ ꯀꯌꯥ ꯄꯤꯔꯤꯅꯣ
ꯑꯗꯨ ꯌꯥꯝ ꯄꯤꯕꯅꯦ ꯍꯧꯖꯤꯛ ꯀꯨꯟꯊ꯭ꯔꯥ ꯅꯤꯐꯨ ꯃꯌꯥ ꯌꯧꯕꯅꯦ
ꯅꯪ ꯃꯇꯝ ꯐꯪꯕ ꯃꯇꯝꯗꯅ ꯀꯌꯥꯝ ꯑꯣꯏꯔꯤ
ꯑꯗꯨꯝ ꯑꯩ ꯑꯩꯅ ꯐꯪꯕ ꯃꯇꯝ ꯍꯦꯛ ꯆꯪꯀꯥꯟꯗ ꯊꯥꯔꯇꯤ ꯋꯥꯟ ꯑꯗꯨꯃꯥꯏꯅ ꯐꯪꯉꯦꯕ ꯊꯥꯔꯇꯤ ꯐꯥꯏꯐ ꯑꯗꯨꯃꯥꯏꯅ ꯑꯩꯅ ꯆꯪꯀꯥꯟꯗ ꯌꯥꯝꯗꯤ ꯁꯨꯝ ꯃꯇꯝ ꯃꯇꯨꯡ ꯏꯟꯅ ꯃꯣꯏ ꯑꯦꯠ ꯄꯦ ꯀꯩꯀꯩ ꯆꯠꯅꯕ ꯈꯣꯠꯅꯕ ꯁꯨꯝ ꯇꯧꯔꯀꯥꯟ ꯍꯦꯟꯒꯠꯈꯤꯕꯅꯤꯗꯅ
ꯑꯥ ꯑꯗꯨ ꯆꯍꯤ ꯃꯉꯥꯗ ꯃꯔꯤꯗꯣ ꯅꯪꯅ ꯂꯣꯏꯔꯛꯄ ꯂꯣꯏꯔꯛꯇꯅ ꯆꯍꯤ ꯃꯔꯤ ꯇꯧꯔꯛꯄꯗꯗꯤ ꯑꯗꯨ ꯀꯩꯅꯣꯗ ꯏꯟꯀ꯭ꯔꯤꯃꯦꯟ ꯂꯥꯛꯇ꯭ꯔꯣ
ꯑꯁ ꯀꯥꯏꯒꯦ ꯑꯩꯗꯤ ꯑꯗꯨꯝ ꯊꯥ ꯈꯨꯗꯤꯡꯒꯤ ꯊꯥ ꯈꯨꯗꯤꯡ ꯂꯧꯊꯣꯛꯑꯒ ꯁꯤꯖꯤꯟꯅꯩꯅꯤ ꯀꯩꯅꯣ ꯑꯩꯅ ꯌꯨꯝ ꯂꯣꯏ ꯄꯨꯔ ꯂꯩꯔꯒ ꯍꯧꯖꯤꯛꯁꯨ ꯄꯨꯏꯖꯤꯗꯤ
ꯍꯧꯖꯤꯛꯅ ꯑꯃꯨꯛ ꯍꯧꯖꯤꯛꯇꯤ ꯅꯪ ꯏꯁꯇꯥꯏꯄꯦꯟ ꯑ ꯗ ꯔꯤ ꯁꯥꯁ ꯇꯣꯛꯏꯒꯥꯔ ꯇꯣꯛꯑꯦ ꯅꯠꯇ꯭ꯔꯥ ꯂꯣꯢ
ꯑꯥ ꯑꯗꯨ ꯁꯣꯝꯗꯩ ꯀꯣꯂꯦꯖꯇꯩ ꯐꯪꯖꯔꯤꯕ ꯈꯔꯁꯤꯒ ꯈꯨꯠ ꯁꯥ ꯍꯩꯕꯒꯤ ꯐꯪꯉꯤꯕ ꯈꯔꯁꯤꯒ ꯁꯤ ꯃꯉꯥꯏꯔꯦ
ꯑꯣ ꯑꯗꯨꯗꯤ ꯏꯁꯇꯥꯏꯄꯦꯟ ꯐꯪꯉꯤ ꯃꯅꯨꯡꯗꯗꯤ ꯍꯣꯏꯅꯦ ꯅꯪ ꯑꯦ ꯏ ꯔꯤꯁꯥꯁ ꯇꯧꯕ ꯍꯥꯏꯁꯦ ꯆꯪꯗꯤ ꯆꯪꯕꯖꯥꯠꯅꯤ ꯍꯦ ꯑꯩꯈꯣꯏ ꯊꯣꯏꯒꯤꯗ ꯈꯪꯉꯤꯀꯣ ꯕꯤꯗꯥꯞꯇꯤ ꯏꯁ ꯆꯪꯉꯤ ꯅꯆꯤꯟ ꯊꯤ ꯍꯥꯏꯔꯤꯁꯤ ꯑꯗꯨꯅ ꯃꯥ ꯄꯩꯁꯥꯒꯤ ꯃꯇꯥꯡꯖꯤꯅ ꯑꯗꯨꯅ ꯃꯥ ꯑꯃꯨꯛ ꯖꯤ ꯑꯥꯔ ꯑꯦꯐ ꯑꯃꯨꯛ ꯊꯥꯅꯤꯡꯉꯦ
ꯑꯩ ꯑꯗꯨꯗꯨ ꯌꯥꯝ ꯊꯤꯅ ꯀꯥꯟꯅꯈꯤꯕ ꯑꯩꯉꯣꯟꯗ
ꯑꯗꯨꯅꯦ ꯄꯩꯁꯥꯒꯤ ꯄ꯭ꯔꯣꯕ꯭ꯂꯦꯝꯁꯤꯗꯤ ꯈꯤꯇꯪ ꯅꯪ ꯅꯁꯥꯒꯤ ꯇꯧꯕ ꯆꯪꯒꯗꯧꯕ ꯈꯨꯗꯤꯡꯃꯛꯇꯣ ꯄꯨꯊꯣꯛꯆꯩ ꯑꯗꯨꯅ ꯏꯟꯗꯤꯌꯥ ꯒꯣꯔꯃꯦꯟꯅ ꯁꯨꯝꯕ ꯁꯥꯇ꯭ꯔ ꯑꯃꯨꯛ ꯖꯦ ꯑꯥꯔ ꯑꯦꯞꯀꯤꯗꯃꯛꯇꯗꯤ ꯇꯣꯉꯥꯟꯅ ꯄꯩꯁꯥ ꯑꯗꯨꯝ ꯄꯤꯔꯤꯁꯦ ꯁꯥꯇ꯭ꯔ ꯁꯨꯝꯕꯗ ꯆꯪꯉ ꯈꯣꯠꯂꯤ ꯍꯥꯏꯕꯁꯦ ꯈꯪꯕꯅꯤꯅ ꯅꯠꯇ꯭ꯔꯥ
ꯎꯝ
ꯍꯥꯏꯗꯤ ꯂꯥꯏꯔꯤꯛ ꯍꯩꯖꯕꯒꯤ ꯀꯩꯅꯣ ꯇꯧꯖꯕꯒꯤ ꯈꯔ ꯀꯥꯟꯅꯕꯁꯨ ꯄꯤ ꯇꯥꯝꯅꯦ ꯍꯥꯏꯕ ꯍꯣꯠꯅꯕꯗꯨꯒꯤ ꯑꯃꯔꯣꯝꯗ ꯗꯤ ꯑꯗꯨ ꯑꯃꯨꯛ ꯑꯃꯅ ꯐꯔꯤꯅꯦꯕ ꯑꯗꯣ ꯃꯣꯏꯒꯤꯁꯨ ꯈꯔ ꯈꯔꯗꯤ ꯄꯤꯅꯤ ꯍꯥꯏꯗꯣ ꯌꯥꯝ ꯌꯥꯝꯗꯕ ꯈꯖꯤꯛ ꯈꯖꯤꯛ ꯄꯤꯔꯗꯤ ꯃꯣꯏꯁꯨ ꯈꯔ ꯀꯣꯝꯖꯗꯣꯏꯅꯦ
ꯂꯤꯁꯤꯡ ꯃꯔꯤ ꯃꯔꯤ ꯄꯤꯅꯤ ꯑꯦꯄ꯭ꯔꯨꯨꯞ ꯇꯧꯔꯦꯒ ꯍꯥꯏꯈꯤꯗꯥꯏꯅꯦ ꯄꯦꯠ ꯄꯦꯠ ꯄꯦꯠ
ꯇꯧꯔꯝꯃꯅꯤ ꯇꯧꯗꯣꯏꯅꯦꯗꯤ ꯍꯥꯏꯝꯅꯤ ꯈꯪꯗꯦ ꯑꯁ ꯑꯞ ꯀꯩꯅꯣ ꯇꯧꯁꯤ ꯗꯥꯇꯤꯠ ꯑꯩ ꯑꯩ ꯑꯝꯇ ꯇꯧꯔꯛꯀꯦꯕ ꯑꯩ ꯁꯣꯝꯗ ꯈꯣꯏꯃꯥ ꯀꯧꯕ ꯃꯥꯂꯦꯕ ꯀꯣ ꯆꯥꯛꯁꯪꯗ ꯑꯩ ꯍꯤꯡꯖꯥꯡ ꯁꯦꯝꯃ ꯊꯝꯃꯝꯕꯅꯦ ꯑꯗ ꯀꯔꯤꯅꯣ ꯀꯩꯅꯣꯝ ꯂꯣꯏꯁꯜꯂꯨꯒꯤꯒꯦ ꯑꯝꯇ ꯀꯣ ꯑꯗꯨ ꯑꯩ ꯉꯥꯏꯍꯥꯛꯇꯪ ꯂꯩꯔ ꯇꯧꯔꯛꯀꯦ ꯎꯝ ꯎꯝ
ꯊꯝ ꯊꯝꯃꯦ